ꯑꯣ ꯌꯥ꯭ꯔꯦ ꯑꯩ ꯃꯤꯠꯃꯥꯡꯗ ꯇꯧꯔ ꯅꯣꯛꯅꯤꯡꯉ
ꯎꯝ
ꯑꯩꯗꯤ ꯏꯅꯥꯎꯅꯨꯄꯤꯒ ꯐꯝꯃꯒ ꯂꯩꯕꯅꯦꯕ ꯑꯩꯗꯣ ꯏꯅꯥꯎꯅꯨꯄꯤꯒ ꯐꯝꯃꯒ ꯂꯩꯕ ꯑꯗꯨꯅ ꯅꯪꯒ ꯃꯦꯁꯦꯁ ꯊꯥꯅꯕꯗꯣ ꯑꯩꯅ ꯎꯕ ꯑꯗꯨꯒꯤ ꯅꯣꯛꯅꯤꯡꯕ ꯑꯩꯗꯣ
ꯅꯪ ꯀꯃꯥꯏꯅ ꯊꯪꯕ ꯑꯃ ꯑꯩ ꯑꯩꯒꯤ ꯀꯩꯅꯣ ꯑꯩꯒꯤ ꯅꯝꯕꯔꯅꯦꯅ ꯅꯪ
ꯀꯃꯥꯏꯅ ꯈꯪꯉꯣꯏ ꯑ ꯑꯩ ꯑꯗꯨꯝ ꯎꯕꯅꯦ ꯃꯥ ꯃꯦꯁꯦꯁ ꯊꯥꯎ ꯀꯥꯏꯅ ꯋꯥꯆꯦꯞꯇ ꯆꯪꯉꯒ ꯑꯗꯨꯃꯥꯏꯅ ꯑꯦ ꯂꯡꯉꯒ ꯅꯪ ꯑꯣꯏꯔꯝꯕꯀꯣ ꯑꯗꯨꯒꯤ ꯁꯤꯗꯤꯤ ꯃꯥꯟꯅꯕꯅꯤꯅꯦ
ꯑ ꯃꯥꯁꯨ ꯎꯄꯥꯏ ꯑꯣꯏꯔꯦ
ꯍꯣꯏꯣꯏ ꯎꯝ ꯀꯨꯏꯗ꯭ꯔꯤ ꯃꯥꯁꯨꯅꯕ ꯃꯥꯗꯤ ꯔꯤꯁꯤꯞ ꯐꯠꯇ ꯌꯥꯕꯅꯦ ꯀꯣꯜ ꯇꯧꯕ ꯌꯥꯗꯦ
ꯎꯝꯝ ꯑꯉꯥꯡ ꯑꯣꯏꯕꯤꯅ ꯀꯣꯜ ꯇꯧꯕꯤꯒꯦ ꯇꯧꯕꯅꯤꯗ ꯑꯩꯒꯤ ꯐꯥꯔꯁ ꯀꯁꯇꯃꯔꯗꯨ ꯃꯥ ꯑꯣꯏ ꯇꯧꯍꯟ ꯇꯧꯅꯤꯗ
ꯑꯗꯨꯗꯤ ꯇꯧꯕ ꯌꯥꯗ꯭ꯔꯣ ꯑꯩꯉꯣꯟꯗ ꯀꯔꯤ ꯐꯥꯔꯁ ꯀꯁꯇꯃꯔ ꯑꯣꯏꯍꯟꯕ꯭ꯔꯥꯃꯒ
ꯎ ꯍ ꯅꯪꯒꯤꯗꯣ ꯅꯪꯒꯤꯗꯣ ꯉꯁꯥꯏ ꯃꯤ ꯑꯃꯗ ꯊꯟꯈꯤꯕꯅꯤꯀꯣ ꯄꯩꯁꯥꯗꯣ
ꯄꯥꯏ ꯂꯩꯇ꯭ꯔꯦꯅ ꯑꯗꯨꯗꯤ
ꯇꯧꯋꯦ ꯑꯗ ꯑꯩꯅ ꯃꯦꯁꯦꯁꯇꯤ ꯊꯥꯕꯤꯈꯤꯈꯤꯕꯅꯤ ꯖꯤꯄꯦꯗ
ꯑꯣ ꯑꯗꯣ ꯍꯜꯔꯣꯣꯏꯗ ꯀꯩꯁꯨ
ꯃꯥꯅ ꯄꯥꯔꯒ ꯗꯦꯠ ꯋꯥꯟꯗ ꯆꯪꯕꯅꯤ ꯍꯣꯏ ꯑꯗꯨ ꯗꯦꯠ ꯐꯣꯔ ꯉꯁꯤ ꯗꯦꯠ ꯐꯣꯔ ꯅꯠꯇ꯭ꯔꯣ ꯐꯥꯏꯚ ꯍꯧꯖꯤꯛ ꯗꯦꯠ ꯐꯥꯏꯚ ꯀꯣ
ꯑꯧ ꯀꯩꯁꯨ ꯑꯣꯏꯔꯔꯣꯏꯗ ꯊꯥꯖꯗ꯭ꯔꯦ ꯑꯣꯏꯔꯁꯨꯔꯗ ꯑꯗꯨ ꯀꯣꯏ ꯗꯧꯕꯅꯤ ꯑꯩ ꯀꯞꯄꯦ ꯄꯃꯨꯌꯦꯦ
ꯌꯥꯔꯦ ꯑꯗꯨꯝ ꯑꯇꯣꯞꯄ ꯐꯪꯒꯅꯤ ꯀꯩꯗꯧꯔꯒꯦ
ꯑꯗꯨꯗꯅꯦ ꯑꯗꯣ ꯎꯝ
ꯃꯥꯒꯤ ꯇ ꯑꯋꯥ
ꯍꯥꯥ
ꯃꯥ ꯃꯥꯒꯤ ꯗꯥꯎ ꯑꯣꯏꯔꯁꯅꯨ ꯃꯥꯗꯤ ꯗꯥꯎ ꯌꯥꯏ ꯗꯥꯎ ꯌꯥꯏꯍꯦ ꯉꯁꯤꯁꯦ ꯀꯅꯥꯅ ꯀꯥꯞꯄꯤꯕꯅꯣ ꯍꯥꯏꯔꯝꯅꯤꯅꯣ
ꯑꯗꯨꯅꯦ ꯑꯗꯨꯃꯥꯏꯅ ꯈꯜꯂꯝꯒ ꯅꯣꯏ ꯑꯣꯏꯔꯁꯅꯨ ꯑꯗꯨꯝ ꯑꯗꯨꯝ ꯍꯥꯏꯗꯤ ꯐꯪꯉꯁꯅꯨ ꯎꯄꯥ ꯂꯩ ꯂꯩꯇ꯭ꯔꯦ ꯑꯩ ꯎꯄꯥ ꯂꯩ ꯂꯩꯇꯨꯔꯦ
ꯑꯗꯨꯅꯦ ꯅꯪ ꯏꯅꯥꯎꯅꯨꯄꯤꯗꯨ ꯅꯪ ꯌꯥꯝ ꯃꯥꯜꯂꯦ ꯀꯃꯥꯏꯅ ꯇꯧꯕ꯭ꯔꯣ
ꯑꯗꯨꯗ ꯍꯏꯉꯠꯇ
ꯅꯪ ꯐꯤꯝ ꯅꯪ ꯌꯥꯝ ꯃꯥꯟꯕꯕ ꯋꯥꯅꯤ
ꯑꯗꯨꯒꯤ ꯑꯩꯗꯣ ꯅꯪ ꯅꯪ ꯑꯣꯏꯔꯝꯃꯅꯤꯅ ꯆꯤꯡꯅꯕ ꯑꯗꯨꯒꯤ ꯃꯥꯒꯤ ꯃꯥꯒꯤ ꯃꯁꯛꯣ
ꯎꯝ
ꯃꯥꯒꯤ ꯃꯁꯛꯇꯣ ꯑꯩ ꯏꯁꯀ꯭ꯔꯤꯟ ꯁꯣꯠ ꯇꯧꯔ ꯅꯪꯉꯣꯟꯗ ꯊꯥꯕꯤꯒꯦ ꯇꯧꯕꯅꯦ ꯅꯪ ꯈꯪꯕ꯭ꯔꯥ ꯍꯥꯏꯅ ꯍꯪꯒꯦ ꯇꯧꯔ ꯅꯪ ꯇꯔꯦ ꯃꯤꯁꯁ ꯂꯥꯏꯟ
ꯑꯩꯁꯨ ꯗꯥꯏꯔꯦꯛ ꯎꯈ꯭ꯔꯕꯀꯣ ꯅꯪ ꯅꯪ ꯑꯣꯏꯔꯝꯕ ꯑꯗꯨꯣ ꯃꯦꯁꯤꯁ ꯊꯥꯅ ꯂꯩꯕꯗ ꯌꯥꯝ ꯅꯣꯛꯅꯤꯡꯈ꯭ꯔꯕ
ꯅꯪ ꯃꯥꯟꯕꯥꯟꯕꯁꯨ ꯅꯪ ꯃꯥꯟꯒꯦꯅꯦ ꯅꯪ ꯃꯥꯟꯗꯤꯒꯦꯅꯦ ꯏꯁꯀ꯭ꯟ ꯁꯣꯠ ꯇꯧꯔꯒ ꯅꯪ ꯉꯁꯤ ꯅꯨꯄꯤꯁꯤ ꯈꯕ꯭ꯔꯥ ꯍꯥꯏꯅ ꯍꯪꯒꯦꯅ ꯇꯧꯔꯝꯅꯦꯕꯁꯨ
ꯑꯣ ꯊꯩꯅꯦ ꯇꯧ ꯇꯧ ꯋꯥꯔꯤ ꯁꯥꯟꯅꯕ ꯅꯨꯡꯉꯥꯏꯕ꯭ꯔꯥ ꯌꯦꯡꯉꯣ
ꯅꯪ ꯃꯥꯟꯒꯦ ꯇꯕ ꯅꯪ ꯃꯥꯟꯂꯝꯕꯅꯤ
ꯑꯩ ꯅꯠꯇꯦꯍꯦ ꯅꯪꯁꯨ ꯃꯥꯟꯗꯕꯅꯦ ꯃꯥꯟꯗꯕꯅꯦ ꯂꯣꯟ ꯈꯤꯇꯪ ꯈꯣꯏꯕꯅꯦ
ꯐꯦꯛ
ꯂꯣꯟꯗꯤ ꯈꯔ ꯈꯣꯏꯕꯅꯦ ꯑꯩꯗꯤ ꯋꯥ ꯉꯥꯡ ꯁꯍ ꯅꯣꯏ ꯈꯪꯉꯝꯕꯅꯤꯗ ꯃꯣꯏ ꯑꯗꯨꯃꯥꯏꯅ ꯉꯥꯡꯗꯕꯅꯦ ꯃꯣꯏꯅꯤꯅꯦ ꯋꯥ ꯉꯥꯡꯕꯗꯣ ꯌꯥꯝ ꯀꯩꯅꯣ ꯇꯧꯕꯅꯦ ꯉꯥꯡꯕ ꯍꯩꯕꯒꯨꯝ ꯍꯩꯇꯕꯒꯨꯝ ꯍꯣꯔꯦꯟ ꯑꯗꯨꯝ ꯈꯪꯒꯅꯤ ꯑꯩꯗꯤ ꯗꯣꯡ ꯗꯣꯡ ꯌꯥꯝ ꯉꯥꯡꯉꯤꯅ
ꯎꯝ
ꯑꯗꯨꯃꯥꯏꯗꯤ ꯇꯧꯗ꯭ꯔꯦ ꯑꯩꯒꯤ ꯈꯣꯟꯗꯤ ꯈꯔ ꯉꯁꯥꯏ ꯍꯥꯥ
ꯋꯥꯔꯤ ꯁꯥꯟꯅꯕꯗꯤ ꯑꯗꯨꯝ ꯌꯥꯏꯗꯅ ꯅꯅꯥꯎꯄꯤ ꯑꯣꯏꯔꯁꯨ
ꯌꯥꯏ ꯇ ꯀꯩꯁꯨ ꯀꯥꯏꯗꯗꯣ ꯁꯅꯧꯅ
ꯑꯣꯈ
ꯀꯔꯤꯁꯨ ꯀꯥꯏꯗꯦ ꯁꯥꯟꯅꯕ ꯅꯨꯡꯉꯥꯏꯔꯗꯤ ꯑꯗꯨꯝ ꯁꯥꯟꯅꯧꯑꯣ ꯅꯨꯡꯉꯥꯏꯖꯗꯦ
ꯑꯗꯨꯗꯤ ꯑꯗꯨꯝ ꯑꯗꯨ ꯑꯗꯨꯝ ꯁꯥꯟꯅꯕ ꯇꯥꯔꯦꯅꯦꯀꯣ ꯃꯥꯒ
ꯁꯦꯁ ꯁꯟꯗꯧꯅ ꯑꯗꯨ
ꯋꯥꯔꯤ ꯁꯥꯟꯅꯕ ꯅꯨꯡꯉꯥꯏ ꯑꯗꯨ ꯋꯥꯔꯤ ꯁꯥꯟꯅꯕ ꯅꯨꯡꯉꯥꯏꯔꯗꯤ ꯑꯗꯨꯝ ꯁꯥꯟꯅꯔꯒꯦ ꯑꯗꯨꯗꯤ
ꯁꯅꯋꯣ ꯁꯅꯋꯣ ꯑꯩꯗꯣ ꯀꯩꯅꯣꯒꯤ ꯎꯝ ꯐꯅꯤꯕꯣꯏꯒꯤ ꯃꯃꯥꯟꯅꯕ ꯑꯃ ꯋꯥꯔꯤ ꯁꯥꯟꯅꯕ ꯐꯪꯉꯦ
ꯎꯝ
ꯑꯍꯥꯟꯕꯗꯤ ꯈꯪꯗꯦꯕ ꯑꯗꯨ ꯐꯅꯤꯕ ꯑꯣꯏꯅ ꯑꯩꯉꯣꯟꯗꯗꯤ ꯊꯥꯔꯛꯈꯤꯕꯅꯦꯕ
ꯑꯩ ꯑꯩ ꯈꯪꯉꯦ ꯈꯪꯉꯦ ꯃꯥ ꯑꯃ ꯃꯥꯟꯅꯕꯗ
ꯃꯃꯥꯟꯅꯕꯗꯣ ꯃꯥꯒ ꯃꯥꯟꯅꯕꯗꯣ
ꯎꯝ ꯃꯥꯟꯔ ꯑꯩꯒꯁꯨ ꯁꯅꯕꯨ ꯍ ꯑ
ꯑꯗꯣ ꯋꯥꯔꯤ ꯁꯅꯥ ꯐꯪꯉꯦ ꯑꯩꯗꯣ ꯌꯥꯝ ꯃꯥꯟꯕ ꯃꯥꯗꯣ ꯃꯈꯣꯟꯗꯣ
ꯑꯗꯨ ꯀꯩꯗꯧꯔꯦ ꯑꯃꯨꯛꯀ
ꯋꯥꯔꯤ ꯁꯥꯟꯅꯔꯦ ꯑꯗꯨꯒ ꯎꯝ ꯑꯁ ꯀꯩ ꯍꯥꯏꯒꯅꯤ ꯀꯔꯤ ꯀꯔꯤ ꯋꯥꯔꯤꯔꯤ ꯔꯃꯥꯗ ꯊꯔ ꯌꯥꯗꯤ ꯇꯥꯄꯃꯜ
ꯑ
ꯎ
ꯑꯗꯨꯏ ꯀꯩ ꯇꯧꯁꯦꯕ ꯑꯩꯉꯣꯟꯗ ꯍꯥ
ꯁꯤ
ꯎꯝ ꯎꯝ
ꯍꯥꯏꯕ ꯌꯥꯗꯕ꯭ꯔꯣ
ꯀꯗꯧ ꯁꯥꯦꯕ ꯅ ꯑꯗꯨꯒ
ꯑꯦꯁ ꯅꯪ ꯅꯨꯡꯉꯥꯏꯇ꯭ꯔꯦ ꯅꯪꯒ ꯁꯥꯟꯅꯗꯕꯁꯦ ꯑꯣ ꯅꯪꯒ ꯁꯥꯟꯅꯔ ꯂꯣꯏꯔꯦꯅꯦ ꯑꯩꯒꯤ ꯐꯥꯔꯁ ꯀꯁꯇꯃꯔ ꯅꯪ ꯑꯣꯏꯍꯟꯒꯅꯤꯅꯦ
ꯃꯤ ꯃꯤꯒ ꯁꯥꯔꯒ ꯂꯩꯕꯖꯥꯠꯅꯤꯅꯦ ꯁꯤ ꯅꯨ ꯐꯤꯁꯦ
ꯀ꯭ꯔꯤꯄꯥ ꯂꯩꯒꯦꯅꯅ ꯍꯣꯔꯦꯟ ꯁꯥꯟꯅꯁꯦꯅ ꯑꯩꯉꯣꯟꯗ ꯍꯥꯏꯔꯛꯑꯦ ꯑꯗꯨꯗꯤ ꯑꯩ ꯀꯔꯤ ꯍꯥꯏꯒꯦꯔꯣ
ꯎꯝ ꯍꯣꯔꯦꯟ ꯕꯣꯜ ꯌꯦꯡꯕ꯭ꯔꯥ
ꯑꯁ ꯎꯨꯡ ꯌꯥ꯭ꯔꯣ ꯑꯥꯏꯇꯦ ꯑꯝ ꯇꯂꯦꯗ
ꯋꯥꯟ ꯊꯥꯔꯇꯤꯗ ꯅꯃꯔꯒꯤ ꯂꯩꯕꯅꯦ
ꯑꯣ
ꯑꯩꯗꯤ ꯌꯦꯡꯉꯅꯤ
ꯌꯦꯡꯅꯤꯡꯉꯦ ꯑꯃꯨꯛ ꯑꯩꯗꯣ ꯑꯁ ꯌꯥꯝ ꯋꯥꯏꯅꯦ
ꯎꯝ
ꯈꯪꯗꯦ ꯑꯗꯨꯗꯤ ꯋꯥꯔꯤ ꯁꯥꯟꯅ ꯁꯥꯟꯅ ꯌꯦꯡꯕ ꯇꯥꯔꯕꯅꯦ ꯄꯨꯡ ꯇꯥꯗ꯭ꯔꯤꯐꯥꯎ
ꯌꯦꯡ ꯍꯣꯏ ꯍꯌꯦꯡ ꯃꯟꯗꯦꯀꯣ ꯆꯪꯉꯛꯄ ꯌꯥꯏ ꯀꯩꯅꯣ ꯍꯌꯦꯡꯁꯨ ꯑꯃꯨꯛꯀ
ꯌꯥꯏ ꯌꯦꯡꯉꯁꯦ ꯑ ꯋꯥꯏꯗ ꯆ ꯅꯪ ꯆ ꯆꯔꯕꯣ
ꯑꯁ ꯀꯣꯛ ꯆꯤꯛꯄꯅ ꯂꯣꯏꯔꯦ ꯉꯁꯥꯏ ꯀꯣꯏꯕ ꯆꯠꯄꯒꯤ ꯅꯨꯡꯁꯤꯠꯇꯨ ꯗꯥꯏꯔꯦꯛ ꯀꯣꯛꯇ ꯌꯩꯕ ꯑꯗꯨꯒꯤ ꯀꯅꯔ
ꯅꯨꯄꯤꯁꯤꯡꯒ ꯌꯥꯝ ꯀꯣꯏꯅꯤꯡꯕꯒꯤꯅꯦ
ꯅꯨꯄꯤ ꯌꯥꯎꯗꯦꯍꯦ ꯉꯁꯥꯏꯗꯣ ꯑꯩ ꯏꯃꯥꯟꯅꯕ ꯑꯃꯒ ꯒꯥꯔꯤꯗ ꯆꯠꯄꯅꯤ
ꯅꯨꯄꯤ ꯌꯥꯎꯗꯦ ꯑꯣ ꯒꯥꯔꯤ ꯃꯆꯥꯗ ꯆꯠꯄ
ꯒꯥꯔꯤ ꯃꯆꯥꯗ ꯆꯠꯄꯒꯤ ꯀꯣꯛ ꯆꯤꯛꯈ꯭ꯔꯦ ꯅꯨꯡꯁꯤꯠꯇ ꯆꯠꯄꯒꯤ
ꯑ ꯎꯝ ꯅꯪ ꯆꯥꯛ ꯆꯥꯗ꯭ꯔꯤ ꯍꯥꯏꯕ꯭ꯔꯣ
ꯆꯥꯗ꯭ꯔꯤꯌꯦ ꯅꯪꯒꯦ
ꯑꯩꯗꯤ ꯍꯧꯖꯤꯛ ꯆꯥꯔꯅꯤ ꯍꯧꯖꯤꯛ ꯆꯥꯒꯦ ꯇꯧꯕꯅꯦ ꯍꯣꯏ
ꯇ ꯁꯅꯣ
ꯆꯥꯒꯦ ꯌꯦꯟꯁꯥ ꯊꯣꯡꯕꯤꯌꯦ
ꯑꯣ ꯍꯅꯤ ꯍꯥꯎꯒꯅꯤ ꯎꯝ ꯑꯩꯉꯣꯟꯗꯁꯨ ꯈꯔ ꯄꯤꯖꯥꯎꯅꯦ ꯅꯪ ꯃ ꯌꯥꯝ ꯐꯠꯇꯦ
ꯍꯥꯎꯕꯅꯦ ꯍꯥꯎꯕ ꯆꯥꯒꯗꯕꯅꯦ
ꯑꯩꯉꯣꯟꯗꯁꯨ ꯈꯔ ꯄꯤꯖꯥꯛꯑꯣ ꯌꯥꯝ ꯐꯠꯇꯦ ꯅꯪꯁꯩ
ꯆꯥꯕ ꯂꯥꯛꯑꯣ ꯌꯥꯝ ꯂꯩꯌꯦ
ꯁꯕꯔ ꯂꯈꯦ
ꯂꯥꯛꯑꯅꯤ ꯂꯥꯛꯑꯣꯅꯤ ꯄꯤꯖꯕꯤꯒꯦꯅꯤ ꯄꯤꯖꯕꯤꯒꯦꯅꯦ ꯀꯔꯤ ꯋꯥꯕ꯭ꯔꯥ
ꯈꯔ ꯂꯥꯏ ꯑꯃꯨꯛ ꯇꯥꯟꯊꯣꯛꯈꯤꯗꯅꯕ
ꯑꯦ ꯏꯁꯇꯥꯟꯊꯣꯛꯏꯗꯥꯏꯗꯤ ꯌꯥꯝ ꯐꯕꯅꯦꯍꯦ
ꯎꯝ ꯎꯝ ꯑꯅꯤꯕꯣꯏ ꯀꯧꯔ ꯂꯥꯛꯎꯔꯣ
ꯎꯝ ꯅꯎ ꯂꯥꯎꯅꯕꯅꯤꯃ
ꯝ ꯎꯝ ꯄꯥꯎꯖꯥ ꯇ ꯀ ꯄꯥꯎꯖꯥ ꯇꯥꯀ ꯑꯅꯤꯕꯣꯏꯗꯤꯒꯦ ꯅꯪꯒꯤ
ꯇ ꯀꯦꯗꯧꯕꯕꯥ ꯍꯥꯏꯔꯣ ꯍꯥꯏꯔꯣ ꯍꯥꯏꯔꯣ ꯍꯥꯏꯔꯣ
ꯀꯅꯤꯕꯨꯣꯏꯗꯤ ꯄꯥꯎ ꯆꯥ ꯆꯥ ꯇꯥꯏꯌꯦꯅꯦ ꯅꯪꯗꯤ ꯃꯥꯅ ꯑꯗꯨꯝ ꯍꯥꯏꯔꯛꯄꯩꯅꯦꯗꯤ ꯑꯥ
ꯀꯔꯤ ꯍꯥꯏꯕ ꯍꯥꯏꯔꯣ ꯍꯥꯏꯔꯣ ꯎꯝ
ꯑꯩꯁꯦ ꯑꯥ ꯍꯥꯏꯗꯕ ꯌꯥꯔꯣꯏ ꯍꯦꯛ ꯍꯥꯏꯗꯕꯗꯩꯗꯤ ꯋꯥꯔꯤ ꯁꯥꯟꯅꯔꯔꯣꯏ
ꯍꯥꯏꯅꯤꯡꯗꯦ ꯍꯥꯏꯔꯥꯔꯣꯏꯒꯦ
ꯑꯦ ꯍꯥꯏꯗꯕꯗ ꯑꯩꯗꯤ ꯋꯥꯔꯤ ꯁꯥꯟꯅꯔꯔꯣꯏ ꯅꯣꯏꯒꯥ
ꯑꯅꯤꯄꯨꯔꯅ ꯍꯥꯏꯕ ꯅꯪꯁꯦ ꯃꯉꯣꯟꯗ ꯂꯥꯏꯟ ꯌꯥꯝ ꯀꯥꯞꯂꯒ ꯂꯩ ꯍꯥꯏꯀꯣ
ꯑꯣꯏ ꯅꯣꯛꯅꯤꯡꯗ꯭ꯔꯥ ꯌꯥꯝ ꯎꯁꯤꯠꯇꯕ ꯆꯥꯡꯗꯣ
ꯄꯪꯍꯥꯏ ꯍꯥꯏꯅꯔꯥ ꯂꯩꯔꯣ ꯅꯕꯅꯤ
ꯎꯝ
ꯂꯥꯏꯟ ꯌꯥꯝ ꯀꯥꯞꯄꯩꯒ ꯍꯥꯏꯅꯦ ꯃꯥꯅ ꯑꯩꯉꯣꯟꯗ ꯄꯪꯉꯥꯟ ꯉꯥꯡꯕꯗꯤ ꯌꯥꯔꯒꯥ
ꯂꯥꯏꯟ ꯌꯥꯝ ꯀꯥꯞꯍꯟ ꯂꯩ ꯍꯥꯏꯌꯦꯀꯣ ꯅꯪꯅ ꯃꯥꯕꯨ
ꯌꯥꯔꯦ ꯌꯥꯔꯦ ꯌꯥꯝ ꯍꯩ ꯄꯥ ꯁꯥꯌꯦ ꯐꯨꯅꯤꯡꯗꯦ ꯌꯥꯝ ꯍꯩ ꯄꯥꯥ ꯁꯥꯒꯅꯨ ꯍꯥꯏꯌꯨꯀꯣ ꯅꯪ ꯅꯪ ꯃꯥꯒ ꯋꯥꯔꯤ ꯁꯟꯅꯥ ꯐꯪꯕꯗ ꯅꯠꯇꯗꯤ ꯐꯨꯕꯤꯅꯤ ꯑꯩꯅ
ꯈꯨꯕꯁꯨ ꯐꯪꯉꯣꯏꯗꯕꯗ ꯐꯕꯁꯨ ꯐꯪꯉꯣꯏꯗꯕꯗ
ꯑꯗꯨꯗꯤ ꯅꯕꯥꯅꯤꯁꯦ ꯑꯩꯒꯤ ꯋꯥꯔꯤ ꯉꯥꯛꯇ ꯁꯥꯟꯅꯔ ꯂꯩꯕ꯭ꯔꯣ ꯅꯕꯥꯅꯤ ꯋꯥꯔꯤ ꯁꯥꯟꯅꯗ꯭ꯔꯒ
ꯍꯣꯏ ꯅꯪꯒꯤ ꯋꯥꯔꯤ ꯁꯥꯗ꯭ꯔꯗꯤ ꯋꯥꯔꯤ ꯁꯥꯟꯅꯕ ꯂꯩꯇꯕꯗꯣ
ꯑꯋꯣꯠꯄꯥ ꯁꯥꯏ ꯅꯕꯅꯤꯗꯤ
ꯑꯩꯒꯤ ꯋꯔꯤꯒꯥ ꯁꯥꯅꯩꯅꯦ
ꯅꯪꯒꯤ ꯋꯥꯔꯤ ꯁꯥꯗ꯭ꯔꯗꯤ ꯁꯥꯟꯅꯕ ꯂꯩꯇꯕꯗꯣ
ꯑꯗꯣ ꯃꯥꯒꯤ ꯃꯥꯁꯤꯡ ꯉꯁꯤ ꯈꯔ ꯂꯩꯁꯥꯕꯤ ꯈꯔꯗ ꯈꯥꯏꯕ ꯃꯥꯂꯦꯅꯦ ꯑꯩꯅ ꯌꯦꯡꯕꯗꯥ
ꯃꯥꯔꯣ
ꯉꯁꯥꯏꯗꯣ
ꯈꯪꯗꯦꯗ ꯑꯩ ꯑꯗꯨꯗꯤ
ꯎꯝ
ꯅꯪꯗꯤ ꯀꯃꯥꯏꯅ ꯈꯪꯕ
ꯂꯩꯁꯥꯕꯤꯗ ꯈꯥꯏꯔꯒ ꯂꯩꯕ ꯃꯥꯜꯂꯦ ꯃꯥꯗꯣ ꯉꯁꯥꯏ ꯑꯩꯉꯣꯟꯗ ꯑꯩꯅ ꯆꯦꯛ ꯇꯧꯕ ꯀꯥꯟꯗ ꯃꯥꯗꯣ ꯂꯩꯁꯥꯕꯤ ꯈꯔ ꯈꯥꯏꯔ ꯂꯩꯅꯦ
ꯅꯪꯅ ꯀꯃꯥꯏꯟ ꯆꯦꯛ ꯇꯧꯕꯣ
ꯀꯩꯗꯧꯔꯤꯒꯦ ꯍꯥꯏꯔꯒ ꯅꯨꯄꯤ ꯐꯣꯟ ꯇꯧꯔꯤꯅ ꯍꯥꯏꯕ
ꯑꯣ ꯈꯪꯗꯦ ꯇꯧꯔꯝꯒꯥꯅꯤ
ꯇꯧꯔꯤꯌꯦ ꯃꯤꯟꯁ ꯁꯤꯒꯤꯀꯣ ꯁꯤꯒꯤ ꯍꯥꯏꯕꯅꯤ
ꯎꯝ ꯈꯪꯉꯦ ꯈꯪꯉꯦ ꯑꯥ ꯅꯨꯄꯤ ꯌꯥꯝ ꯋꯥꯔꯤ ꯁꯥꯟꯅꯕꯅꯦ ꯃꯥ
ꯅꯪꯅ ꯍꯥꯡꯕ꯭ꯔꯕ ꯃꯥꯕꯣ
ꯀꯩ ꯍꯥꯏꯕ
ꯅꯪꯅ ꯍꯪꯕ ꯀꯥꯟꯗ ꯃꯥꯅ ꯍꯥꯏꯕ꯭ꯔꯕ ꯑꯗꯨꯃꯥꯏꯅ ꯅꯨꯄꯤꯒ ꯋꯥꯔꯤ ꯁꯥꯟꯅꯩꯅ ꯑꯗꯨꯒꯤ ꯅꯪ ꯈꯪꯕ꯭ꯔꯕ
ꯎꯝ ꯍꯥꯏꯗꯤ ꯍꯥꯏꯕꯅꯦ ꯑꯗꯨꯝ ꯍꯥꯏꯕꯅꯦ ꯃꯥ ꯑꯥ ꯅꯨꯄꯤꯒꯥ ꯑꯗꯨꯝ ꯋꯥꯔꯤ ꯁꯥꯟꯅꯕ ꯑꯗꯨꯝ ꯍꯥꯏꯕꯅꯤ ꯁꯥꯟꯅꯖꯔꯅꯤꯅ ꯃꯁꯥ ꯃꯁꯥꯒꯤꯅꯤ
ꯑꯁ ꯌꯥꯝ ꯅꯨꯡꯉꯥꯏꯇꯕ ꯃꯥꯜꯂꯦꯗ ꯃꯥꯅ ꯁꯥꯟꯅꯩ ꯍꯥꯏꯕꯒꯤ
ꯑꯩꯖꯨ ꯌꯥꯝ ꯁꯥꯟꯅꯩꯅ ꯑꯗꯣ ꯀꯔꯤ ꯅꯨꯡꯉꯥꯏꯇꯥꯅꯤꯉꯥꯏ ꯂꯩꯕ꯭ꯔꯣ
ꯎꯝ
ꯁꯤꯅꯤꯅ ꯎꯄꯥꯏ ꯂꯩꯇꯦꯅ ꯑꯁꯨꯃꯥꯏꯅ ꯁꯥꯟꯅꯗ꯭ꯔꯗꯤ
ꯉꯁꯤꯗꯣ ꯂꯨꯠꯅ ꯅꯨꯡꯉꯥꯏꯇꯕ ꯃꯥꯜꯂꯤꯦꯗ
ꯏ ꯅꯨꯡꯉꯥꯏꯇꯅꯤꯡꯉꯥꯏ ꯃꯔꯝ ꯂꯩꯇꯦ
ꯆꯤꯟꯊꯤꯒꯅꯨ ꯀꯣ ꯏꯟꯖꯥꯡꯗ ꯍꯥꯎꯔꯔꯣꯏꯀꯣ ꯆꯤꯟꯊꯤꯔꯗꯤ
ꯏꯟꯖꯥꯡ ꯌꯥꯝ ꯍꯥꯎꯋꯦ
ꯆꯤꯟꯊꯤꯕꯩ ꯍꯥꯎꯔꯣꯏꯀꯣ
ꯍꯥꯎꯋꯦꯍꯦ ꯑꯩ ꯗꯨꯝ
ꯀꯅꯥ ꯊꯣꯡꯕ꯭ꯔꯥ ꯅꯪ ꯊꯣꯡꯕ꯭ꯔꯥ
ꯎꯝ ꯑꯩꯅꯗꯤ ꯊꯣꯡꯗꯦ ꯏꯅꯥꯎ ꯅꯨꯄꯤꯅ ꯊꯣꯡꯉꯦ
ꯎꯝ ꯅꯥꯎ ꯅꯨꯄꯤꯅ ꯊꯣꯡꯉꯦꯕ ꯉꯁꯥꯏ ꯑꯩꯒ ꯋꯥꯔꯤ ꯁꯥꯔꯝꯕꯗꯨꯔꯣ
ꯅꯠꯇꯦ ꯑꯃꯅꯦ
ꯅꯪ ꯅꯨꯄꯤ ꯌꯥꯝ ꯂꯩꯔꯤ ꯃꯑꯣꯡꯅꯤꯅꯦ
ꯎꯝ ꯑꯩꯈꯣꯏꯗꯣ ꯔꯦꯟ ꯔꯦꯟꯗ ꯑꯗꯨꯝ ꯌꯨꯝ ꯑꯅꯤ ꯑꯣꯏꯔꯒ ꯑꯗꯨꯝ ꯄꯨꯟꯅ ꯂꯩꯃꯤꯟꯅꯕꯗꯣ
ꯑꯣ
ꯇꯣꯉꯥꯟ ꯇꯣꯉꯥꯟꯗꯤ ꯑꯗꯨꯝ ꯆꯥꯔ ꯇꯨꯝꯃꯦ ꯑꯗꯨꯕꯨ ꯑꯗꯨꯝ ꯅꯛꯅꯕꯅꯦ ꯑꯗꯨꯝ ꯄꯨꯟꯅ ꯂꯩꯃꯤꯟꯅꯩꯕ ꯅꯣꯏꯖꯤ ꯄꯨꯡ ꯀꯌꯥ ꯆꯥꯛ ꯆꯥꯕ꯭ꯔꯥ
ꯑꯩꯠ ꯊꯥꯔꯇꯤꯒꯨꯝꯅ ꯆꯥꯔꯅꯤ ꯉꯁꯤꯗꯤ
ꯎꯝ
ꯆꯥꯔꯗꯤꯅꯦ ꯉꯥꯏꯍꯥꯛ ꯂꯩꯔꯗꯤ
ꯀꯨꯃꯔꯤꯌꯥ
ꯍꯝ
ꯆꯥꯛ ꯆꯥꯔꯁꯤꯅ ꯀꯧꯕꯅꯤꯗ ꯑꯩꯉꯣꯟꯗ
ꯑꯣ ꯆꯥꯛ ꯆꯥ